ꯇꯥꯕ꯭ꯔꯣ
ꯇꯥꯏꯌꯦ ꯇꯥꯏꯌꯦ
ꯀꯩꯗꯧꯔꯝꯃꯤꯅꯣ
ꯑꯩ ꯍꯤꯞꯄꯝꯃꯤꯌꯦ ꯂꯩꯥꯏꯔꯤ ꯁꯨꯝ
ꯇꯨꯝꯃꯤꯔꯥꯕ
ꯄꯣꯊꯥꯔꯝꯃꯤꯅꯦ ꯆꯥꯛꯁꯨ ꯃꯌꯥꯝ ꯆꯥꯁꯤꯟꯒ꯭ꯔꯦ
ꯀꯩ ꯏꯟꯖꯥꯡ ꯆꯥꯏꯅꯣ
ꯉꯁꯥꯏꯁꯤ ꯑꯌꯨꯛ ꯉꯟꯇꯥꯗꯒꯤ ꯆꯥꯛ ꯆꯥꯗꯕꯤꯗ ꯆꯠꯂꯦ ꯁꯦꯛ ꯈꯥꯔ ꯊꯛꯑꯒ
ꯎꯝ
ꯑꯗꯨꯀꯥꯟꯗ ꯑꯥꯗ ꯌꯧꯔꯀꯥꯟꯗ ꯍꯥꯞꯇ ꯑꯃꯨꯛ ꯆꯥꯛ ꯆꯥꯔꯦ
ꯎꯝ
ꯆꯥꯛꯇꯨꯅ ꯍꯦꯟꯖꯥꯡꯗꯨꯅ ꯁꯧꯒꯔꯤ ꯊꯣꯡꯕ ꯑꯃꯅꯦ ꯃꯥꯏꯔꯦꯟ ꯊꯣꯡꯕ ꯑꯃꯅꯦ ꯊꯥꯡꯖꯤꯡ ꯃꯦꯠꯄ ꯑꯃꯅꯦ ꯃꯤ ꯃꯤꯅ ꯄꯨꯅꯔꯛꯄꯖꯤꯡꯗꯨ ꯄꯨꯊꯣꯛꯅꯔ ꯆꯥꯔꯦ
ꯎꯝ
ꯑꯗꯨꯗꯨꯒ ꯑꯩꯅ ꯆꯥꯛꯍꯥꯎꯗꯣ ꯊꯣꯡꯉꯒ ꯄꯨꯔꯦ
ꯎꯝ
ꯑꯗꯨꯒ ꯁꯪꯒꯣꯝꯒ ꯇꯧꯔꯒ ꯑꯗꯨꯁꯨ ꯑꯃꯨꯛ ꯆꯥꯊꯣꯛꯑꯦ ꯑꯗꯨ ꯒ ꯂꯣꯏꯔꯒ ꯑꯗꯨꯗꯁꯨ ꯆꯥꯔꯛꯑꯗ꯭ꯔꯥ
ꯎꯝ
ꯑꯗꯨ ꯂꯣꯏꯔꯒ ꯍꯜꯂꯛꯑꯦ ꯍꯜꯂꯛꯑꯀꯥꯟꯗ ꯁꯤꯗ ꯑꯃꯨꯛ ꯈꯦ꯭ꯔꯅꯦ ꯈꯦꯆ꯭ꯔꯤꯅꯦ ꯎꯠꯇꯤꯅꯦ
ꯏꯁ ꯅꯪ ꯆꯜꯂꯤꯕꯥ
ꯅꯪ ꯆꯟꯗꯤ ꯆꯟꯂꯤꯕꯣ
ꯎꯝ ꯁꯤꯁꯨ ꯑꯃꯨꯛ ꯆꯥꯁꯤꯜꯂꯦ ꯑꯗꯨꯒ ꯆꯥꯕ ꯂꯣꯏꯔ ꯀꯥꯟꯗꯅꯦ ꯍꯤꯞꯄꯤꯖꯦ ꯑꯩꯅ
ꯅꯪ ꯆꯟꯗꯤ ꯆꯟꯂꯤꯀꯣ
ꯆꯟꯂꯤꯌꯦ ꯌꯥꯝ ꯌꯥꯝꯅ ꯅꯠꯇꯦ ꯀꯩꯅꯣ
ꯏꯁ ꯏꯁ ꯌꯥꯔꯦ ꯈꯪꯖꯔꯦ
ꯈꯖꯤꯛ ꯈꯖꯤꯛꯅꯦ ꯐꯥꯒꯤ ꯃꯥꯟ ꯃꯥꯜꯂꯦ ꯃꯤꯅ ꯉꯥꯡꯉꯤꯖꯦ
ꯍꯣꯏ ꯃꯥꯟꯗꯦꯅꯦ ꯃꯥꯟꯗꯦꯅꯦ ꯑꯆꯨꯝꯕ ꯃꯥꯜꯂꯦꯅꯦ
ꯀꯩ ꯏꯟꯁꯥꯡ ꯆꯥꯔꯕ ꯅꯪꯗꯤ
ꯑꯩꯗꯤ ꯁꯧꯒꯔꯤ ꯆꯝꯊꯣꯡ ꯆꯥꯏꯑꯦ ꯄꯥꯛꯅꯝꯒ
ꯎꯝ ꯑꯦ ꯄꯥꯛꯅꯝ ꯍꯥꯏꯔꯒ ꯄꯥꯛꯅꯝꯁꯨ ꯌꯥꯎꯋꯦ ꯑꯩꯈꯣꯏꯒꯤ
ꯎꯝ ꯄꯥꯛꯅꯝ ꯉꯔꯥꯡ ꯑꯩꯒꯥ ꯂꯩꯃꯤꯟꯅꯕꯗꯨꯅ ꯅꯝꯕ
ꯎꯝ
ꯑꯗꯨꯒ ꯆꯥꯏꯌꯦ
ꯎꯝ ꯍꯥꯎꯕꯅꯤ ꯄꯥꯛꯅꯝ
ꯍꯥꯎꯋꯤ ꯃꯣꯔꯣꯛ ꯑꯇꯤꯛꯄꯤ ꯃꯄꯥꯜꯗꯣ ꯁꯥꯏꯕ ꯑꯗꯨꯝ ꯃꯣꯔꯛ ꯁꯥꯇꯛꯀ ꯇꯧꯋꯤ ꯍꯥꯎꯋꯏ
ꯎꯝ
ꯃꯥꯕꯨꯗꯤ ꯂꯩꯇꯤꯌꯦ ꯊꯣꯛꯈꯤꯕꯅꯤ ꯀꯩꯅꯣꯒ ꯊꯕꯛ ꯀꯩꯅꯣꯒ ꯊꯕꯛ ꯆꯠꯃꯤꯟꯅꯅꯤ ꯍꯥꯏꯅ ꯆꯥꯛꯁꯨ ꯆꯥꯒꯤꯗ꯭ꯔꯤꯕꯅꯦ ꯍꯥꯏꯕ ꯊꯝꯆꯦꯠ ꯑꯅꯤꯈꯛ ꯄꯥꯏꯔ ꯊꯣꯛꯈꯤꯕꯅꯤ ꯀꯔꯤ ꯀꯔꯤ ꯑꯩ ꯅꯪ ꯆꯥꯛ ꯈꯔꯗꯤ ꯆꯥꯒꯣꯅꯦ ꯍꯤꯟꯖꯥꯡꯖꯨ ꯃꯥꯅ ꯊꯣꯡꯉꯝꯕꯅꯦꯕ ꯑꯩꯅ ꯀꯥ ꯂꯝ ꯇꯩ ꯂꯩꯕ
ꯎꯝ
ꯑꯗꯨꯗꯤ
ꯎꯝ ꯆꯥꯛ ꯆꯥꯗꯕꯤꯗꯗꯤ ꯀꯩꯗꯧꯕꯩ ꯆꯠꯈ꯭ꯔꯤꯕ ꯑꯃ ꯑꯃꯗꯨꯒ ꯆꯥꯃꯤꯟꯅꯗꯣꯏꯔꯣ
ꯈꯪꯗꯦ ꯀꯩꯝ ꯄꯨꯒꯤꯗꯤ ꯆꯥꯛ ꯆꯥꯕꯁꯨ ꯀꯩꯝ ꯄꯨꯗꯦ ꯑꯗꯨꯝ ꯑꯃꯗꯨꯒꯤ ꯀꯩꯀꯩ ꯊꯕꯛ ꯈꯔ ꯆꯠꯅꯤ ꯈꯣꯠꯅꯤꯅ ꯍꯥꯏꯕꯅꯦꯕ
ꯎꯝ
ꯑꯗꯨꯗꯨ ꯆꯠ ꯑꯗꯨꯗꯨꯒꯤ ꯃꯥ ꯆꯠꯅꯩ ꯑꯩ ꯅꯪ ꯅꯪ ꯉꯥꯏꯔꯝꯃꯨꯔꯣ ꯅꯠꯇ꯭ꯔꯒ ꯅꯪ ꯉꯟꯅ ꯍꯜꯂꯛꯇꯣꯏ ꯆꯥꯃꯤꯟꯅꯖꯦ ꯑꯩ ꯏꯊꯟ ꯆꯥꯕꯗꯣ ꯆꯥꯛꯇꯣ ꯆꯥ ꯌꯥꯗꯦꯕ ꯍꯥꯏꯕ ꯃꯥ ꯃꯥ ꯊꯦꯡꯉꯛꯇꯧ ꯃꯥꯜꯂꯦ ꯄꯣꯠ ꯆꯩ ꯀꯩꯀꯩ ꯑꯃ ꯑꯃ ꯀꯃꯥꯏꯅ ꯇꯧꯔꯛꯇꯧ ꯃꯥꯜꯂꯦ ꯑꯗꯨꯅ
ꯊꯦꯡꯉꯛꯀꯅꯤꯗ
ꯎꯝ
ꯑꯥꯗ ꯂꯩꯕꯗꯒꯤ ꯍꯥꯏꯗꯤ ꯂꯣꯏꯕꯗꯒꯤꯗꯤ ꯀꯩꯁꯨ ꯌꯥꯝꯅ ꯄꯥꯛ ꯆꯠꯇ꯭ꯔ ꯆꯠꯂꯝꯃꯔꯣꯏ
ꯎꯝ
ꯆꯠꯊꯣꯛꯇꯅ ꯆꯠꯄꯅꯤꯅ
ꯊꯦꯡꯉꯛꯀꯅꯤꯌꯦ ꯊꯦꯡꯉꯛꯀꯅꯤꯌꯦ
ꯑꯗꯣ ꯑꯩ ꯈꯨꯖꯤꯟꯁꯤꯗꯨꯅꯦ ꯑꯉꯧꯕ ꯃꯆꯥꯅꯤ ꯀꯛꯁꯤ ꯈꯨꯖꯤꯟ ꯈꯨꯗꯣꯝꯕꯤꯖꯤꯗ ꯍꯥꯎ ꯄꯛꯑ ꯂꯩꯔꯦ ꯍꯥꯏꯕ ꯑꯉꯧꯕ ꯃꯅꯨꯡꯗꯅꯤꯀꯣ ꯈꯨꯖꯤꯟ ꯃꯅꯨꯡꯗ ꯈꯨꯖꯤꯛ ꯃꯄꯥꯟ ꯁꯥꯕꯁꯨ ꯅꯠꯇꯦ ꯍꯥꯏꯕ
ꯈꯨꯖꯤꯟ ꯃꯄꯥꯟ ꯁꯥꯕ ꯑꯣꯏꯗꯣꯏꯖꯦ
ꯑꯗꯣ ꯈꯨꯖꯤꯟ ꯃꯄꯥꯟ ꯁꯥꯕꯁꯦ ꯈꯨꯖꯤꯟ ꯑ ꯃꯅꯨꯡꯗꯒꯤ ꯁꯨꯃꯥꯏꯅ ꯍꯧꯒꯠꯂꯛꯇ꯭ꯔꯣ
ꯅꯪ ꯍꯧꯒꯠꯂꯛꯄꯗꯣ ꯈꯪꯍꯧꯗꯕ ꯑꯣꯏꯔꯝꯃꯗꯤ
ꯏꯁ ꯑꯩꯕꯨ ꯑꯗꯥꯝ ꯁꯥꯡꯅ ꯍꯧꯔꯛꯄ ꯈꯪꯉꯣꯏꯗꯕ
ꯈꯪꯉꯣꯏꯗꯣꯏꯅꯤ ꯀꯩꯅꯣ ꯅꯪ ꯀꯗꯧꯕꯒꯤ ꯈꯪꯒꯗꯣꯏ
ꯑꯦ ꯎꯝ
ꯅꯪꯅ ꯌꯦꯡꯖꯜꯂꯨꯗꯕ ꯀꯥꯟ ꯈꯪꯍꯧꯗꯕ ꯀꯥꯟꯗ ꯍꯧꯒꯠꯄꯗ ꯁꯥꯡꯗꯣꯛꯈꯤꯕ ꯑꯣꯏꯗꯣꯏꯕ
ꯑꯗꯨꯗꯤ ꯑꯣꯏꯖꯔꯅꯤ ꯈꯪ ꯑꯗꯨ ꯃꯥꯟꯗꯦꯕ ꯑꯩꯅ
ꯀꯩ ꯃꯥꯜꯂꯤꯕ ꯀꯩ ꯆꯪꯗꯣꯔꯤꯒꯦ ꯑꯗꯨꯗ
ꯑꯗꯣ ꯑꯗꯨꯝ ꯆꯨꯝꯅ ꯈꯨꯖꯤꯡꯒꯤ ꯑꯩꯅ ꯈꯣꯠꯇ ꯈꯣꯠꯇ ꯑꯗꯨꯝ ꯇꯧꯈꯤꯕꯒꯤ ꯑꯗꯨꯝ ꯑꯉꯧꯕ ꯈꯣꯠꯄ ꯂꯩꯔꯤꯕꯕ꯭ꯔꯥ ꯍꯥꯏꯅ ꯈꯟꯕ ꯑꯁ ꯑꯦꯛꯖꯥꯝꯁꯨ ꯀꯨꯏꯗ꯭ꯔꯦ ꯇꯧꯔꯤꯁꯦ
ꯕꯦꯟꯀꯤꯠꯁꯨ ꯀꯨꯏꯗ꯭ꯔꯦ
ꯑ ꯀꯨꯏꯗ꯭ꯔꯦ ꯃꯦꯟꯐꯤꯠꯁꯨ ꯀꯨꯏꯗ꯭ꯔꯦ ꯑꯦꯛꯖꯥꯝꯁꯨ ꯀꯨꯏꯗ꯭ꯔꯦ
ꯑꯦꯛꯖꯥꯝꯗꯣ ꯀꯝ ꯀꯥꯟꯗꯅꯣ ꯗꯦꯠ
ꯅꯥꯏꯟꯇꯤꯟꯗꯅꯦ
ꯍꯥꯏꯗꯤ ꯑꯝꯇꯕꯨ ꯌꯦꯡꯗꯦ ꯀꯔꯤꯕꯨ ꯌꯦꯡꯗꯣꯏꯅꯣ
ꯅꯪ ꯐꯣꯝ ꯊꯥꯖꯤꯟꯈ꯭ꯔꯕꯣ
ꯊꯥꯖꯤꯟꯗ꯭ꯔꯤ ꯂꯥꯁ ꯉꯥꯏꯔꯤꯅꯦ
ꯅꯪ ꯊꯥꯖꯤꯜꯂꯦ ꯍꯥꯏꯗ
ꯀꯅꯥꯅ ꯍꯥꯢꯅꯣ
ꯅꯍꯥꯟ ꯀꯩꯅꯣꯅ ꯅꯪꯒ ꯍꯧꯖꯤꯛ ꯅꯪꯒ ꯍꯧꯖꯤꯛ ꯋꯥꯔꯤ ꯁꯥꯟꯅꯔꯝꯕꯗꯨꯅ
ꯊꯥꯖꯤꯟꯗ꯭ꯔꯤ ꯊꯥꯖꯤꯟꯗ꯭ꯔꯤ
ꯅꯠꯇꯦ ꯅꯪꯒ ꯍꯧꯖꯤꯛ ꯋꯥꯔꯤ ꯁꯅꯔꯝꯕꯗꯣ ꯅꯠꯇꯦ ꯑꯃꯗꯨꯅ
ꯊꯥꯖꯤꯟꯗꯦꯝꯃꯦ ꯑꯩꯅ ꯃꯉꯣꯟꯗ ꯊꯥꯖꯤꯟꯒꯤꯔꯣꯏꯗ꯭ꯔꯥꯅ ꯍꯪꯒꯤꯕꯅꯦꯕ
ꯎꯝ
ꯊꯥꯖꯤꯟꯗ꯭ꯔꯤꯑꯦꯕ ꯑꯩ
ꯑꯩꯅ ꯑꯦ ꯀꯩꯅꯣ ꯃꯥꯅ ꯑꯩꯉꯣꯟꯗ ꯊꯖꯝꯂꯝꯃꯤꯅ ꯍꯥꯏ ꯑꯩ ꯑꯈꯣꯏ ꯚꯥꯏ ꯑꯗꯨꯝ ꯄꯥꯎ ꯐꯥꯎꯅꯩꯗꯅ ꯑꯗꯨꯗ ꯑꯩꯉꯣꯟꯗ ꯊꯥꯖꯤꯜꯂꯦ ꯍꯥꯏ ꯀꯩꯅꯣꯍꯥꯏ ꯅꯪ ꯃꯥꯅ ꯍꯥꯏꯔꯤꯁꯦ ꯁꯣꯢꯔꯤꯔ ꯀꯩꯅꯣꯝꯗꯤ ꯇꯧꯔꯦ ꯑꯩꯁꯨ ꯑꯗꯨꯝ ꯑꯣ ꯑꯣ ꯍꯥꯏꯔ ꯑꯩꯅ
ꯊꯥꯖꯟꯗꯦ ꯊꯥꯖꯟꯗꯦ ꯑꯩ ꯏꯟꯀꯝ ꯊꯤꯗ꯭ꯔꯤꯕꯅꯦ ꯑꯩꯅ ꯉꯍꯥꯟ ꯍꯪꯕꯅꯦꯕ ꯑꯃꯗꯨꯗ ꯊꯥꯖꯤꯟꯒꯤꯔꯣꯏꯗ꯭ꯔꯥꯅ
ꯎꯝ
ꯑꯗꯨ ꯍꯪꯕꯗꯨꯒꯤ ꯋꯥꯔꯤꯗꯨꯗ ꯑꯣꯏꯔꯝꯅꯤ ꯃꯥꯅ ꯊꯥꯖꯜꯂꯦꯅ ꯍꯥꯏꯗꯣ
ꯎꯝ ꯑꯩꯗꯤ ꯂꯛꯑꯦ ꯏꯟꯀꯝ ꯏꯟꯀꯝꯒ ꯑꯦꯁ ꯁꯤꯒꯗ ꯊꯥꯖꯤꯜꯂꯅꯤ
ꯎꯝ ꯑꯣꯕꯤ ꯁꯤꯗꯤ ꯂꯩꯔꯕꯅꯦ ꯑꯩꯁꯨ ꯍꯟꯗꯛ ꯊ ꯀꯩꯅꯣꯒꯤ ꯆꯍꯤ ꯐꯥꯗ꯭ꯔꯤꯕꯅꯤꯅ ꯌꯥꯅꯤ ꯑꯩꯗꯤ ꯇꯥꯟꯊꯣꯛꯇ꯭ꯔꯁꯨ
ꯎꯝ
ꯍꯟꯗꯛ ꯏꯁꯀꯣꯂꯔꯁꯤꯞ ꯊꯥꯕꯗ ꯁꯤꯖꯤꯟꯅꯈꯤꯕꯗꯣ ꯌꯥꯅꯦꯕ
ꯌꯥꯅꯤ ꯌꯥꯅꯤ ꯑꯗꯣ ꯅꯣꯏꯗꯤ ꯅꯪꯒꯤꯗꯤ ꯏꯟꯀꯝꯒ ꯑꯦꯁ ꯁꯤ ꯏꯟꯀꯝ ꯑꯌꯦ ꯏꯟꯀꯝꯒ ꯑꯣꯕꯤ ꯁꯤꯒ ꯇꯟꯊꯣꯛꯄ ꯄꯩꯁꯥ ꯀꯥꯌꯥꯃꯨꯛ ꯆꯡꯉꯤ
ꯆꯥꯇ꯭ꯔꯦꯠ
ꯀꯩꯒꯤꯅꯣ ꯑꯣꯕꯤ ꯁꯤꯁꯦ ꯄꯩꯁꯥ ꯌꯥꯝ ꯆꯪꯕ꯭ꯔꯣ
ꯆꯡꯉꯤ ꯏꯟꯀꯝꯗ ꯂꯨꯄꯥ ꯆꯥꯍꯨꯝ ꯑꯣꯕꯤ ꯁꯤꯗ ꯆꯝꯃꯉꯥ ꯈꯪꯗꯦ ꯑꯣꯕꯤ ꯁꯤꯗ ꯆꯝꯃꯉꯥ ꯆꯝꯉꯥꯃꯨꯛ ꯆꯪꯕ꯭ꯔꯥ ꯑꯩꯗꯣ ꯈꯪꯗꯦ ꯑꯗꯨꯃꯥꯏ ꯂꯨꯄꯥ ꯆꯥꯇ꯭ꯔꯦꯠꯃꯨꯛꯇꯤ ꯆꯪꯕꯅꯦꯕ
ꯑꯦ ꯑꯩꯈꯣꯏ ꯂꯨꯄꯥ ꯑꯩ ꯄꯩꯁꯥ ꯂꯨꯄꯥ ꯆꯥꯃꯨꯛꯇꯒ ꯑꯗꯨꯝ ꯆꯪꯉꯒ ꯇꯣꯛꯄꯁꯨ ꯌꯥꯎꯋꯦ
ꯂꯨꯄꯥ ꯆꯥꯝꯃꯗꯣ ꯀꯩꯒꯤꯅꯣ ꯑꯈꯣꯏꯗꯤ ꯃꯊꯥꯡ ꯇꯧꯕꯩꯅꯦ ꯍꯥꯏꯕ
ꯑꯈꯣꯏ ꯂꯨꯄꯥ ꯆꯥꯝꯃꯁꯦ ꯐꯣꯝ ꯊꯥꯖꯤꯟꯕꯤꯕꯩ ꯃꯣꯏꯅ ꯐꯣꯝ ꯊꯥꯖꯤꯟꯕꯤꯕꯩ ꯈꯇꯪ
ꯑꯈꯣꯏꯒꯤꯗꯤꯅꯦ ꯃꯤꯗꯨꯗ ꯗꯥꯏꯔꯦꯛ ꯍꯥꯏꯒꯔꯅꯤꯗꯅ ꯑꯁꯤꯁꯨ ꯄꯥꯝꯃꯦ ꯁꯤ ꯗꯦꯠ ꯁꯤꯗ ꯄꯥꯝꯃꯦ ꯍꯥꯏꯒꯔꯅꯤ ꯑꯗꯨꯒ ꯃꯣꯏꯅ ꯄꯨꯡꯂꯣꯏ ꯂꯣꯏꯔꯀꯥꯟꯗ ꯄꯤꯔꯛꯇꯣꯏꯕ
ꯅꯪ ꯆꯦꯆꯥꯡ ꯑꯃꯇ ꯄꯤꯔꯣꯏꯗ꯭ꯔꯥ ꯍꯥꯏꯁꯦ
ꯆꯦꯆꯥꯡꯕꯨꯗꯤ ꯄꯤꯅꯤꯅꯦ
ꯑꯗꯨꯗ ꯆꯞ ꯃꯥꯟꯅꯩ ꯑꯈꯣꯏꯁꯨ ꯆꯦꯆꯥ ꯑꯦꯁ ꯅꯪꯒꯤꯗꯨꯗꯤ ꯅꯣꯏ ꯄꯩꯁꯥ ꯌꯥꯝ ꯆꯪꯉꯦ ꯍꯥꯏꯕ ꯑꯗꯨꯅꯦ ꯑꯩꯅ ꯀꯩꯒꯤꯅꯣ
ꯃꯣꯏ ꯂꯨꯠ ꯇꯧꯕ ꯑꯗꯨꯒꯤ
ꯎꯝ
ꯃꯣꯏꯅ ꯂꯨꯠ ꯇꯧꯕꯩꯅꯦ ꯍꯥꯏꯕ
ꯍꯣꯏꯅꯦ ꯍꯣꯏꯅꯦ ꯍꯣꯏꯅꯦ
ꯑꯗꯨꯅꯦ ꯀꯔꯞꯁꯟ
ꯀꯣꯔꯞꯁꯟ
ꯅꯪ ꯅꯥꯇꯣꯟꯗ ꯂꯩꯕ ꯋꯥꯔꯦ
ꯋꯥꯔꯦ ꯑꯩ ꯑꯩ ꯋꯥꯔꯦ
ꯅꯪ ꯑꯩ ꯃꯤꯁ ꯇꯧꯔꯦ
ꯍꯣꯏ
ꯎ
ꯗ ꯂꯩꯔ ꯋꯥꯏꯑꯦ ꯑꯗꯨꯅ ꯑꯩ ꯉꯁꯥꯏꯗꯩ ꯐꯣꯟ ꯌꯦꯡꯉꯝꯕꯅꯤ ꯑꯗꯨꯗꯒꯤ ꯑꯦꯀꯥꯎꯟ ꯆꯪꯉ ꯌꯦꯉꯝꯕꯅꯦ ꯑꯃꯨꯛ
ꯎꯝ
ꯐꯣꯟ ꯌꯦꯡꯕ ꯋꯥꯔꯦ ꯉꯥꯛꯇꯪ ꯇꯨꯝꯖꯤꯔ ꯁꯨꯝ ꯈꯜꯂꯝꯕꯅꯦ ꯋꯥꯈꯟꯖꯦ
ꯃꯥꯅꯤ
ꯂꯥꯏꯔꯤꯛ ꯄꯥꯕ ꯀꯗꯤ ꯈꯟꯗꯦ
ꯑꯩꯗꯤ ꯂꯤꯁꯤꯡ ꯑꯍꯨꯝꯒꯤ ꯑꯣꯏꯔꯤꯐ꯭ꯂꯦꯝꯗꯩ ꯑꯩ ꯄꯣꯠ ꯀꯛꯊꯣꯛꯈ꯭ꯔꯦ
ꯐꯔꯦ ꯏꯟꯖꯥꯡꯗꯣ ꯃꯤ ꯀꯩ ꯑꯣꯏ ꯑꯩꯗꯣ ꯑꯩꯒꯤ ꯅꯦꯜꯄꯣꯂꯤꯁꯇꯣ ꯀꯝꯗꯧꯕ
ꯅꯪ ꯅꯦꯜꯄꯨꯂꯤꯁꯇꯣ ꯑꯃ ꯕꯥꯏꯂꯦꯠꯇꯣ ꯑꯣꯏꯅ ꯂꯧꯔꯣ ꯑꯃ ꯑꯅꯧꯕꯗꯣ ꯀꯛꯎꯔꯅꯨ ꯇꯣ ꯂꯨꯄꯥ ꯆꯥꯝꯃꯒ ꯎꯝ ꯃꯧꯗ꯭ꯔꯥꯗ ꯐꯪꯉꯤꯅꯦ
ꯇꯥꯡꯕ꯭ꯔꯣ
ꯇꯥꯡꯉꯦ ꯑꯩ ꯍꯣꯡꯉꯀꯥꯟꯗ ꯍꯥꯏꯔꯛꯀꯦ ꯑꯇꯣꯞꯄ ꯁꯦꯠꯁꯦ ꯑꯩꯅ ꯀꯛꯈꯤꯕꯗꯣ ꯍꯧꯖꯤꯛꯀꯤ ꯒꯣꯜ ꯀꯂꯔꯗꯨꯒ ꯄꯔꯄꯜ ꯃꯆꯨꯗꯨꯒ ꯑꯃꯒꯗꯤ ꯀꯛꯈꯤꯕꯅꯦꯕ ꯑꯃꯗꯣ ꯀꯩ ꯃꯆꯨꯅꯣ ꯌꯦꯡꯉꯛꯈꯤꯒꯦ ꯑꯗꯨ ꯀꯥꯟꯗ ꯅꯪ ꯑꯄꯥꯝꯕ ꯌꯦꯡꯉꯣ
ꯅꯪ ꯒꯣꯜꯗꯨꯗꯤ ꯅꯪꯉꯣꯟꯗ ꯁꯪꯉꯅꯤꯅꯦ
ꯍꯣꯏꯅꯦ ꯒꯣꯜꯗꯣ ꯑꯅꯤ ꯀꯛꯄꯅꯤꯅꯦ ꯅꯪ ꯑꯃ ꯂꯧꯒꯦꯁꯨ ꯀꯩꯁꯨ ꯀꯥꯏꯗꯦꯅꯦ
ꯐ꯭ꯔꯤꯗ ꯄꯤꯔꯛꯇꯣꯏꯔꯣ
ꯍꯣꯏꯅꯦ ꯐ꯭ꯔꯤꯗ ꯄꯤꯗꯣꯏꯅꯤꯅꯦ
ꯎꯝ ꯄꯤꯔꯅꯤ ꯅꯁꯥꯛꯇꯨꯒ ꯅꯪꯅꯥ
ꯍꯥꯍꯥꯍꯥꯍꯥ ꯑꯩ ꯅꯪ ꯐꯔꯤꯗ ꯌꯥꯝ ꯄꯤꯗ꯭ꯔꯕꯁꯦ ꯃꯉꯥꯏꯔꯦ
ꯄꯤꯗꯤ ꯄꯤꯗꯦꯗ ꯑꯣꯔꯤꯐꯦꯝ ꯌꯥꯎꯕꯩ ꯀꯔꯤ ꯄꯤꯒꯦ ꯍꯣꯏ ꯄꯩꯁꯥꯕꯨꯗꯤ ꯌꯥꯝ ꯇꯥꯏ
ꯎꯝ ꯄꯩꯁꯥ ꯇꯥꯕꯗꯣ ꯑꯝꯇ ꯇꯥꯗꯕꯤꯗ ꯄꯣꯠ ꯄꯤꯕꯁꯤꯔꯥꯕ ꯅꯣꯏꯅ ꯄꯥꯝꯃꯤꯁꯦ
ꯌꯦꯁ
ꯃꯤꯅꯦ ꯄꯩꯁꯥꯅ ꯃꯌꯥꯝ ꯃꯌꯥꯝ ꯂꯧꯔꯒ ꯂꯨꯄꯥ ꯀꯨꯟꯊ꯭ꯔꯥ ꯄꯤꯕ ꯁꯥꯄꯣꯟ ꯑꯃ ꯐ꯭ꯔꯤꯗ ꯍꯥꯞꯄꯝꯕꯗꯨꯔꯥꯕ ꯅꯣꯏꯅ ꯄꯣꯠ ꯆꯥꯎꯅ ꯎꯗꯣꯏꯁꯦ ꯍꯥ
ꯑꯃꯥ ꯍꯥꯏꯗꯣꯛꯑꯣꯏꯅꯦ ꯀꯅꯥꯅꯣ ꯐꯣꯟ ꯇꯧꯔꯛꯑꯃꯤꯅ ꯑꯩ ꯈꯪꯗꯦ
ꯀꯅꯥꯅꯣ
ꯎꯝ ꯃꯈꯣꯏꯒꯤ ꯑꯩꯈꯣꯏꯒꯤ ꯀꯩ ꯗꯤꯄꯥꯔꯠꯃꯦꯟꯒꯤ ꯃꯧꯗꯣ
ꯍꯥꯏ ꯑꯣꯏꯔꯝꯅꯤ ꯍꯥꯏꯔꯛꯀꯦ ꯑꯣꯏꯔꯝꯅꯤ
ꯑꯩ ꯈꯪꯗꯕ ꯇꯥꯍꯧꯗꯦ ꯄꯨ ꯄꯨꯡ ꯀꯗꯧꯕ
ꯥꯍꯣꯔꯦꯟ ꯅꯨꯡꯗꯥꯡ ꯄꯨꯡ ꯇꯔꯥ ꯇꯥꯔꯀꯥꯟꯗ ꯀꯩꯅꯣ ꯇꯧꯔꯛꯀꯦꯅꯦ
ꯎꯝ
ꯉꯟꯅ ꯇꯨꯝꯃꯣ ꯏꯕꯦꯝꯃ ꯍꯌꯦꯡ ꯑꯣꯏꯅ ꯍꯥꯏꯅꯔꯖꯦ ꯍꯥꯏꯒꯤ
ꯃꯥ ꯑꯁ ꯃꯥ ꯌꯥꯗꯤ ꯌꯥꯗꯦ ꯈꯣꯠꯇꯦꯅ ꯉꯁꯥꯏꯗ ꯑꯌꯨꯛꯇ ꯀꯝꯄ꯭ꯂꯦꯟ ꯇꯧꯔꯝꯕꯅꯤ ꯑꯩ ꯎꯝ ꯍꯣꯏ ꯍꯣꯏ ꯑꯗꯣ ꯑꯩꯉꯣꯟꯗ ꯑꯃꯨꯛ ꯇꯧꯔꯑ ꯌꯥꯕꯗꯩ ꯑꯃꯨꯛ ꯑꯩꯅ ꯑꯃꯨꯛ ꯇꯧꯋꯦ ꯑꯗꯨ ꯋꯥꯔꯤ ꯈ꯭ꯔ ꯁꯥꯟꯅꯔꯝꯕꯅꯦ ꯑꯗꯗꯨꯝ
ꯅꯨꯉꯥꯏꯕ ꯈꯔ ꯋꯥꯠꯂꯦ ꯍꯟꯗꯛꯀꯤ ꯑꯅꯧꯕ ꯌꯥꯎꯕꯖꯤꯡꯖꯦ ꯀꯣ
ꯎꯝ
ꯑꯟꯗꯨꯒꯤꯅꯦ
ꯃꯥꯅꯦ ꯑꯗꯨ
ꯗꯨꯒꯤꯅꯤ ꯗꯨꯒꯤ
ꯑꯦ ꯑꯗꯨ ꯍꯥꯏꯔꯒ ꯅꯪꯒꯤ ꯑꯃ ꯆꯅꯤꯄꯥꯟꯗꯣ ꯆꯪꯉꯑꯕ
ꯎꯝ
ꯑꯩꯒꯤ ꯆꯥꯇ꯭ꯔꯨꯛꯇꯨ ꯆꯪꯉꯛꯇꯦ
ꯀꯔꯤꯒꯤꯅꯣ ꯑꯗꯨ ꯉꯍꯥꯛꯇꯪ ꯂꯩꯔꯒ ꯇꯧꯖꯦ ꯌꯥꯔꯦ ꯊꯝꯃꯣ
ꯍꯣꯏ ꯄꯨꯡꯒꯤ ꯄꯨꯡ ꯇꯥꯔꯕꯣ
ꯎꯝ
ꯃꯥ ꯊꯝꯃꯒꯦ ꯊꯝꯃꯒꯦ
ꯎꯝ